ꯍꯜꯂꯣ
ꯇꯥꯏ ꯇꯥꯏ
ꯁꯦꯡꯕ꯭ꯔꯣꯅ
ꯎꯝ ꯁꯦꯡꯉꯦ
ꯒ꯭ꯔꯦꯠ ꯐꯔꯦ ꯐꯔꯦ ꯀꯩꯗꯧꯔꯝꯃꯤꯅꯣ
ꯍꯧꯖꯤꯛ ꯏꯁꯩ ꯇꯥꯔꯒ ꯂꯩꯔꯝꯕꯅꯦ
ꯀꯔꯤ ꯏꯁꯩ
ꯀꯩꯅꯣ ꯇꯥꯃꯤꯜ ꯇꯥꯃꯤꯜꯒꯤ ꯏꯁꯩꯅꯤꯗ ꯁꯥꯎꯠ ꯁꯥꯎꯠꯏꯟ ꯁꯥꯎꯠ ꯏꯟꯗꯤꯌꯟꯒꯤꯀꯣ
ꯎꯝꯍꯝ ꯆꯥꯛꯇꯤ ꯆꯥꯔꯕ꯭ꯔꯣ
ꯎꯝ ꯆꯥꯔꯦ
ꯑꯣꯛ ꯍꯣꯏ ꯍꯣꯏ ꯀꯔꯤ ꯀꯔꯤ ꯍꯣꯏ ꯆꯥꯔꯦ
ꯑꯩꯗꯣ ꯉꯁꯤ ꯉꯁꯤꯗꯤ ꯗꯥꯜ ꯆꯥꯏꯗ
ꯗꯥꯜ ꯆꯥꯏꯌꯦ
ꯗꯥꯜ ꯆꯥꯏ ꯍꯣꯏ ꯁꯥꯇ꯭ꯔꯥꯅꯤꯅ ꯑꯍꯥꯎꯕ ꯆꯥ ꯆꯥꯔꯁꯨ ꯌꯥꯗ꯭ꯔꯦꯅꯦ
ꯃꯥꯅꯤ ꯃꯥꯅꯤ ꯆꯨꯝꯃꯤ ꯆꯨꯝꯃꯤ
ꯀꯩꯗꯧꯔꯤꯒꯦ ꯍꯧꯖꯤꯛꯗꯤ
ꯑꯩ ꯊꯕꯛꯇ ꯂꯩꯌꯦ
ꯍꯣꯏ ꯊꯕꯛ ꯀꯟꯅ ꯁꯨꯕ ꯃꯥꯜꯂꯦꯍꯦ ꯃꯤꯗꯤ
ꯌꯥꯝ ꯁꯨꯕ ꯀꯟꯅ ꯁꯨꯕ ꯅꯠꯇꯦꯗ ꯁꯨꯝ ꯁꯨꯝ ꯁꯨꯝ ꯁꯨꯝ ꯃꯤꯔꯦꯝ ꯂꯩꯕ ꯁ꯭ꯔꯨꯛ ꯇꯤꯅ
ꯐꯔꯦ ꯐꯔꯦ ꯑꯗꯨꯅ ꯈ꯭ꯋꯥꯏꯗꯒꯤ ꯕꯦꯁ ꯇꯥꯏ ꯑꯩꯁꯨ ꯇꯧꯗꯤ ꯑꯁ ꯑꯥ ꯇꯧꯋꯣ ꯇꯧꯋꯣ ꯍꯥꯏꯅꯤ ꯍꯥꯏꯕ ꯑꯗꯨ ꯑꯩ ꯇꯟꯕꯀꯣ
ꯎꯝ
ꯅꯪꯗꯤ ꯑꯦ ꯑ ꯑꯩ ꯍꯣꯏ ꯍꯨꯖꯤꯛ ꯁꯤꯡꯖꯃꯩ ꯔꯣꯝꯗ ꯑꯥ ꯁꯣꯔꯤ ꯀꯩꯅꯣꯔꯣꯝꯗ ꯂꯩ ꯑꯗꯨꯒꯤ ꯅꯣꯡ ꯆꯨꯋꯦ ꯍꯣꯏ ꯆꯨꯋꯦ
ꯑꯈꯣꯏꯗꯁꯨ ꯆꯨꯢꯅꯦ ꯑꯩꯅ ꯔꯨꯝꯗ ꯏꯁꯩ ꯁꯛꯑꯒ ꯂꯩꯕ ꯃꯇꯝꯗ ꯅꯣꯡ ꯆꯨꯔꯛꯄ ꯃꯥꯥꯜꯂꯦ ꯍꯧꯖꯤꯛ ꯌꯦꯡꯕꯗ ꯅꯠꯇꯦꯁ ꯍꯩꯇꯦꯗ ꯁꯨꯝ ꯆꯨꯝꯅ ꯏꯟꯇꯔꯇꯦꯟꯃꯦꯟꯒꯤ ꯑꯣꯏꯅ ꯁꯛꯄꯅꯤꯗ
ꯑꯥ ꯏꯟꯇꯔꯇꯦꯟꯃꯦꯟꯒꯤꯗꯣ ꯍꯩꯔꯝꯅꯤꯌꯦ ꯑꯗꯨ ꯍꯦꯟꯅ ꯃꯨ ꯍꯦꯟꯅ ꯄ꯭ꯔꯦꯌꯔ ꯑꯗꯨ ꯍꯦꯟꯅ ꯍꯩꯔꯤꯅꯦ ꯀꯩꯅꯣ
ꯃꯤ ꯑꯇꯩꯅꯗꯤ ꯑꯇꯩꯒꯨꯝꯅꯗꯤ ꯍꯩꯇꯦꯗ ꯅꯪꯅꯕꯨ ꯍꯩ ꯍꯥꯏꯔꯗꯤ ꯑꯩꯗꯤ ꯍꯔꯥꯎ ꯍꯔꯥꯎꯅ ꯌꯥꯕꯤꯕ ꯇꯥꯕꯅꯤꯅꯦ ꯀꯩꯅꯣ
ꯃꯥꯅꯤ ꯃꯥꯅꯤ
ꯅꯪꯗꯤ ꯀ꯭ꯔꯤ ꯢꯟꯁꯥꯡ ꯆꯥꯔꯒꯦ
ꯉꯁꯤ ꯃꯥꯏꯔꯦꯜ ꯆꯥꯏꯌꯦ
ꯍꯥꯎꯕ꯭ꯔꯣ
ꯍꯥꯎꯋꯦ
ꯅꯪꯅ ꯊꯣꯡꯕ꯭ꯔꯥ ꯀꯅꯥꯅ ꯊꯣꯡꯕ꯭ꯔꯥ
ꯏꯃꯥꯕꯣꯛꯅ
ꯑꯠꯆꯥꯆꯥ ꯃꯤꯠꯀꯤꯁꯦ ꯌꯥꯝ ꯐꯕꯅꯤꯅꯦ ꯑꯗꯨ ꯑꯗꯨ ꯏꯟꯁꯥꯡꯗꯣ
ꯍꯣꯏ ꯌꯥꯝ ꯐꯕꯅꯦ
ꯆꯥꯡꯒꯤꯁꯦ ꯑꯩꯈꯣꯏꯅ ꯍꯛꯆꯥꯡ ꯅꯝꯃ ꯍꯛꯆꯥꯡꯒꯤꯁꯦ ꯌꯥꯝ ꯀꯥꯟꯅꯩꯑꯕꯀꯣ ꯑꯗꯨꯕꯨ ꯑꯈꯣꯏ ꯆꯤꯟꯗꯅ ꯄꯣꯠꯆꯩ ꯄꯣꯠ ꯄꯣꯠꯁꯛ ꯈꯔ ꯍꯥꯞ ꯆꯥꯅꯤꯡꯗꯕ ꯂꯩꯕꯗꯨ ꯑꯗꯨ ꯑꯣꯏꯔꯁꯨ ꯍꯦꯛꯇ ꯆꯥꯒꯗꯕꯅꯤꯀꯣ ꯑꯈꯣꯏꯒꯤ ꯑꯩꯈꯣꯏꯒꯤ ꯑꯥ ꯏꯁꯥꯁꯦ ꯕꯣꯗꯤ ꯄꯥꯔꯠꯁ ꯌꯥꯝ ꯂꯩꯌꯤꯕꯀꯣ ꯑꯗꯨꯗ ꯑꯃꯝꯃꯝꯒꯤ ꯐꯪꯁꯟꯗꯣ ꯑꯗꯨꯝ ꯌꯥꯍꯜꯂꯛꯀꯗꯣꯏꯅꯦꯕ ꯑꯗꯨꯅ
ꯎꯝ ꯆꯥꯅꯤꯡꯉꯁꯨ ꯅꯣꯡꯃ ꯅꯣꯡ ꯐꯥꯗꯣꯛꯇꯤ ꯅꯣꯡꯃ ꯑꯗꯨꯝ ꯆꯥꯏꯌꯥꯏ ꯏꯁꯥꯒꯤ ꯀꯅꯥꯒꯗꯧꯕ ꯄꯣꯠꯇꯤ ꯆꯥꯗꯣꯏꯅꯦꯍꯦ ꯆꯥꯅꯤꯡꯗꯦ ꯍꯥꯎꯇꯦ ꯍꯥꯏꯅ ꯆꯥꯗꯕ ꯌꯥꯗꯦ
ꯃꯥꯅꯦ ꯃꯥꯅ ꯍꯛꯆꯥꯡꯒꯤ ꯍꯛꯆꯥꯡꯒꯤ ꯄꯩꯁꯥ ꯊꯥꯗꯕꯗ ꯑꯃꯥꯡꯕ ꯂꯩꯔꯣꯏꯅꯦ ꯀꯩꯅꯣ ꯍꯥꯎ ꯍꯥꯎꯕ ꯆꯥꯊꯣꯛꯀꯗꯕꯅꯦ ꯑꯗꯨꯃꯥꯏꯅ ꯀꯩ ꯀꯩꯅꯣ ꯍꯦꯛꯇ ꯆꯥꯅꯤꯡꯕꯗꯣ ꯆꯥꯍꯧꯒꯗꯕꯅꯦ ꯍꯣꯔꯦꯟ ꯋꯥꯏ ꯆꯥꯅꯤꯡꯉꯁꯨ ꯆꯥꯕ ꯌꯥꯗꯕ ꯃꯇꯝ ꯂꯥꯛꯀꯅꯤꯕꯀꯣ ꯏꯁꯥꯒꯤ ꯄ꯭ꯔꯣꯕ꯭ꯂꯦꯝ ꯅꯥꯕ ꯁꯤꯅꯀꯣ ꯀꯩ ꯀꯩꯅꯣꯔ ꯑꯗꯨꯝ ꯂꯥꯛꯀꯅꯤꯕ ꯍꯧꯖꯤꯛ ꯃꯇꯝ ꯏꯁꯥꯁꯦ ꯈꯤꯡ ꯈꯤꯡ ꯂꯥꯎꯔꯤꯉꯩꯗꯀꯣ ꯆꯥꯅꯤꯡ ꯆꯥꯅꯤꯡꯕ ꯆꯥ ꯍꯧꯒꯗꯕꯅꯦ
ꯎꯝ
ꯅꯠꯇ꯭ꯔꯗꯤ ꯌꯥꯔꯔꯣꯏꯕ ꯎꯝ
ꯅꯣꯏꯐꯝꯖꯤ ꯅꯣꯡ ꯆꯨꯕ꯭ꯔꯥ
ꯆꯨꯋꯦ ꯍꯣꯏ
ꯑꯣ
ꯁꯤꯁꯨ ꯆꯨꯋꯦ
ꯑꯩ ꯁꯤ ꯅꯣꯡꯁꯦ ꯑꯩ ꯅꯍꯥꯟꯗꯒꯤ ꯈꯧꯔꯥꯡꯅ ꯉꯥꯏꯈ꯭ꯔꯝꯅꯤꯅꯦ ꯁꯥꯃꯟꯕꯒꯤ ꯂꯩꯐꯝ ꯈꯪꯗ꯭ꯔꯦꯕꯀꯣ
ꯑꯩꯗꯤ ꯂꯝꯕꯤꯗ ꯂꯣꯏ ꯆꯣꯠꯇꯅ ꯑꯁ ꯏꯪꯉꯦ ꯍꯧꯖꯤꯛ
ꯑꯁ ꯑꯗꯨꯗꯤ ꯂꯝꯕꯤꯕꯨꯗꯤ ꯍꯣꯏ ꯁꯨꯃꯥꯏꯅ ꯉꯁꯥꯏ ꯆꯨꯗ꯭ꯔꯤꯉꯩꯗꯁꯨ ꯍꯥꯟꯅ ꯆꯨꯕꯒꯤ ꯏꯁꯤꯡꯗꯣ ꯉꯁꯥꯏ ꯂꯝꯕꯤ ꯊꯣꯂꯛꯄꯗ ꯏꯁꯤꯡ ꯊꯨꯝꯃ ꯌꯥꯝ ꯊꯨꯝꯃ ꯂꯩꯔꯝꯃꯤ
ꯎꯝ ꯌꯥꯗ꯭ꯔꯦ ꯐꯤꯔꯣꯜ ꯆꯣꯠꯄꯒꯤ ꯏꯪꯉꯦ ꯏꯪ ꯇꯥꯅꯁꯨ ꯏꯪꯗꯕ ꯀꯩ ꯍꯥꯏꯁꯤꯔꯥ ꯀꯃꯥꯏ ꯍꯥꯏꯁꯤꯔꯥ ꯈꯪꯗꯔꯦ
ꯐꯤ ꯁꯨꯁꯤꯔꯥ ꯍꯥꯏꯅ ꯈꯜꯂ ꯀꯥꯟꯗ ꯅꯣꯡꯃꯨꯛ ꯆꯨꯔꯦ
ꯑꯣ ꯅꯠꯇꯦ ꯁꯨꯖꯤꯜꯂꯣ ꯀꯩꯅꯣ ꯅꯣꯡꯅ ꯉꯝꯕ ꯌꯥꯕ꯭ꯔꯣ
ꯑꯦꯁ ꯁꯨꯔꯦ ꯌꯥꯝ ꯇꯟꯕ ꯀꯥꯟꯁꯤꯗ ꯁꯤ ꯅꯣꯡꯃꯨꯛ ꯂꯥꯛꯁꯤꯟꯕꯁꯦ ꯑꯩꯒꯤꯗꯤ ꯈ꯭ꯋꯥꯏꯗꯒꯤ ꯕꯦꯁ ꯇꯥꯔꯦꯅꯦ ꯀꯩꯅꯣ
ꯃꯥꯅꯦ
ꯆꯥꯛ ꯏꯟꯁꯥꯡ ꯊꯣꯡꯕꯗꯤ ꯍꯩꯕ꯭ꯔꯣ ꯅꯪ
ꯀꯩ ꯈꯜꯂꯤ
ꯑꯩꯅ ꯈꯟꯕꯗꯗꯤ ꯑꯩ ꯍꯩꯒꯗꯧꯕꯗꯤ ꯃꯥꯟꯗꯤ ꯃꯥꯟꯂꯦ
ꯑꯣ
ꯈꯣꯏ ꯅꯨꯄꯥ ꯐꯥꯎ ꯐꯖꯅ ꯊꯣꯡꯕ ꯍꯩꯕ ꯀꯥꯟꯗ ꯅꯣꯏ ꯀꯥꯡꯕꯨ ꯍꯩꯇ꯭ꯔꯗꯤ ꯆꯩ ꯆꯥꯔꯛꯀꯅꯤꯕ
ꯃꯥꯅꯤ ꯃꯥꯅꯤ
ꯎꯝ ꯑꯁꯤꯁꯦ ꯍꯧꯁꯤ ꯑꯁꯤ ꯋꯥꯔꯤ ꯁꯥꯟꯅꯕꯁꯦ ꯄꯨꯡꯁꯦ ꯀꯌꯥꯃꯨꯛ ꯇꯧꯕ ꯖꯥꯠꯅꯣꯀꯣ
ꯑꯗꯨꯝ ꯁꯥꯟꯅꯕ ꯌꯥꯕ ꯃꯈꯩ ꯑꯗꯨꯝ ꯁꯥꯟꯅꯕ ꯌꯥꯏꯗ ꯅꯪ ꯍꯧꯖꯤꯛ ꯅꯪꯗꯤ ꯀꯣꯂꯦꯖꯀꯨꯝꯕ ꯇꯝꯕ ꯂꯣꯏꯔꯕꯣ
ꯍꯣꯏ ꯍꯟꯗꯛ ꯍꯟꯗꯛ ꯍꯟꯗꯛ ꯆ ꯍꯟꯗꯛ ꯊꯥ ꯅ ꯅꯍꯥꯟ ꯊꯥ
ꯍꯟꯗꯛ ꯖꯨꯟꯗ ꯂꯣꯏꯕ꯭ꯔꯥ ꯀꯩ ꯁꯕꯖꯦꯛꯇ ꯑꯣꯅꯔꯁ ꯇꯧꯔꯤꯒꯦ
ꯑꯪꯒ꯭ꯔꯦꯖꯤꯗ
ꯀꯔꯤ
ꯑꯪꯒ꯭ꯔꯦꯖꯤꯗ ꯑꯪꯒ꯭ꯔꯦꯖꯤ
ꯑꯪꯒ꯭ꯔꯦꯖꯤ ꯍꯥꯏꯗꯤ ꯀꯩ ꯁꯕꯖꯦꯛꯅꯣꯅꯦ ꯈꯪꯗ꯭ꯔꯦ ꯉꯁꯤꯅ ꯑꯍꯥꯟꯕ ꯇꯥꯏꯅꯥ
ꯑꯪꯒ꯭ꯔꯦꯖꯤꯗꯤ ꯏꯪꯂꯤꯁꯅꯤꯅꯦ ꯀꯩꯅꯣ
ꯀꯔꯤ ꯑꯥ ꯑꯠꯆꯥ ꯆꯥ ꯐꯩ ꯐꯩ ꯑꯗꯨꯗꯤ ꯅꯪ ꯑꯩ ꯑꯩꯉꯣꯟꯒꯤ ꯈꯔ ꯑꯉꯥꯡ ꯑꯣꯏꯔꯝꯅꯤꯅꯦ
ꯍꯣꯏ ꯑꯣꯏꯔꯝꯕ ꯌꯥꯏ ꯅꯈꯣꯟꯗꯣ ꯑꯩꯉꯣꯟꯗꯒꯤ ꯑꯍꯟ ꯑꯣꯏꯗꯧ ꯃꯥꯜꯂꯦ
ꯑꯩ ꯈꯣꯟꯖꯦꯜꯗꯤ ꯈꯣꯟꯖꯦꯜꯗꯤ ꯗꯨꯝ ꯑꯩꯁꯨ ꯆꯥꯎꯕꯅꯤꯅ ꯈꯣꯟꯖꯦꯜꯁꯤꯗꯤꯀꯣ
ꯎꯝ
ꯅꯨꯄꯥꯅꯤꯅ ꯀꯩꯅꯣ ꯑꯣꯏꯅꯦꯀꯣ
ꯅꯪꯁꯦ ꯂꯥꯏꯛ ꯀꯨꯟ ꯇꯔꯨꯛ ꯀꯨꯝꯕ ꯀꯨꯟ ꯇꯔꯨꯛ ꯍꯨꯝꯗꯣꯏꯒꯨꯝꯕ ꯂꯩꯒꯗ꯭ꯔꯥ ꯎꯝ ꯌꯦꯁ ꯍꯣꯏ
ꯅꯠꯇꯦ ꯅꯪ ꯍꯥꯏꯗꯣ ꯂꯥꯜꯂꯤ
ꯗꯨꯗꯤ ꯌꯥꯝ ꯋꯥꯠꯂꯤꯕ꯭ꯔꯣ ꯑꯗꯨꯗꯨꯒ ꯍꯦꯟꯗꯣꯛꯈꯤꯕ꯭ꯔꯣ
ꯍꯣꯏ ꯁꯨꯗ꯭ꯔꯤꯕꯥ
ꯑꯣ
ꯅꯪꯗꯤ ꯀꯌꯥ ꯁꯨꯔꯒꯦ
ꯀꯨꯟꯍꯨꯝꯗꯣꯏ
ꯑꯩꯉꯣꯟꯗꯒꯤ ꯆꯍꯤꯁꯨ ꯈꯔ ꯑꯉꯥꯡ ꯑꯣꯏꯔꯝꯃꯦ
ꯎꯝ ꯑꯣꯏꯅꯤ ꯑꯣꯏꯅꯤ
ꯅꯉꯣꯟꯗꯒꯤ ꯑꯩꯅ ꯑꯃ ꯍꯦꯟꯕꯀꯣ
ꯅꯪ ꯅꯪꯅ ꯑꯃ ꯍꯦꯟꯕ
ꯆꯍꯤ ꯑꯃ ꯍꯦꯟꯕ ꯍꯣꯏ
ꯑꯦ ꯑꯣ ꯑꯣ
ꯑꯗꯨꯗꯤ ꯀꯩꯅꯣ ꯑꯗꯨꯗꯤ ꯑꯉꯥꯡ ꯈꯔ ꯑꯩꯉꯣꯟꯒꯤ ꯑꯍꯥꯟ ꯑꯉꯥꯡ ꯑꯣꯏꯈ꯭ꯔꯦꯗꯅ
ꯎꯝ
ꯗꯨꯅꯤ
ꯅꯣꯏ ꯐꯥꯏꯅꯦꯜ ꯑꯦꯛꯖꯥꯝꯒꯤ ꯔꯤꯖꯥꯜꯗꯤ ꯊꯣꯛꯇ꯭ꯔꯤꯕꯣ
ꯑꯈꯣꯏ ꯐꯥꯏꯅꯦꯜ ꯑꯦꯛꯖꯥꯝꯗꯤ ꯂꯣꯏꯔꯦ
ꯅꯠꯇꯦ ꯔꯤꯖꯜ ꯔꯤꯖꯥꯜꯠ ꯊꯣꯛꯇ꯭ꯔꯤꯕꯣ ꯍꯥꯏꯕꯅꯤ
ꯍꯣꯏ ꯊꯣꯛꯇ꯭ꯔꯤ ꯍꯣꯏ ꯊꯣꯛꯇ꯭ꯔꯤ
ꯑꯆꯥ ꯑꯆꯥ ꯃꯪꯗꯤ ꯅꯨꯡꯉꯥꯏꯕ꯭ꯔꯣ
ꯃꯪ ꯅꯨꯡꯉꯥꯏꯕ꯭ꯔꯥ ꯅꯨꯡꯉꯥꯏꯇꯕ꯭ꯔꯗꯤ ꯈꯪꯗ꯭ꯔꯦ
ꯐꯖꯟꯅꯕꯨꯏ ꯏꯕꯨ ꯏꯍꯧꯔꯗꯤ ꯔꯤꯖꯥꯜꯗꯤ ꯑꯗꯨꯝ ꯍꯦꯛ ꯌꯥꯔꯅꯤ
ꯊꯥꯕꯤꯈ꯭ꯔꯦ ꯋꯥ ꯂꯣꯏꯔꯦ ꯑꯗꯨꯗꯒꯤ ꯉꯥꯡꯅꯤꯉꯥꯏ ꯂꯩꯇ꯭ꯔꯦ
ꯎꯝ ꯐꯔ ꯍꯥꯏꯗꯨꯁꯨ ꯥꯃꯤꯁ ꯂꯧꯕꯗꯨ ꯅꯨꯡꯉꯥꯏꯕ꯭ꯔꯥ
ꯎꯝ ꯅꯨꯡꯉꯥꯏ ꯍꯥꯏꯇꯥꯔꯦ
ꯑꯩꯗꯤ ꯀꯣꯂꯦꯖ ꯀꯥꯔꯛꯄꯗ ꯏꯪꯂꯤꯁꯀꯤ ꯄꯦꯄ꯭ꯔ ꯇꯣꯉꯥꯟꯅ ꯄꯥꯏꯕꯁꯦ ꯁꯦꯃꯤꯁꯇ꯭ꯔ ꯑꯃꯈꯛꯇ ꯄꯥꯏ ꯑꯩꯅ ꯑꯩꯅ ꯊꯥꯔꯠ ꯀꯥ ꯊꯥꯔꯠ ꯁꯦꯃꯤꯁꯇ꯭ꯔ ꯀꯥꯕ ꯃꯇꯝꯗꯀꯣ
ꯑꯥ
ꯑꯗꯨꯁꯨ ꯑꯣꯞꯁꯟꯅꯜꯗ ꯑꯣꯞꯁꯟꯅꯦꯜꯗ ꯇꯥꯕ
ꯎꯝ
ꯏꯪꯂꯤꯁꯁꯦ ꯑꯈꯣꯏꯅ ꯂꯥꯏꯅ ꯂꯧꯕ ꯋꯥꯅꯤ ꯑꯗꯨ ꯂꯨꯗꯤ ꯂꯨꯏꯀꯣ
ꯂꯨꯕꯅꯦ
ꯍꯦꯛꯇ ꯌꯥꯔꯛꯇꯦꯕ
ꯌꯥꯔꯛꯇꯦ ꯍꯣꯏ
ꯑꯩꯅ ꯅꯠꯇꯦ ꯑꯩꯅ ꯐꯥꯔꯁꯠ ꯁꯦꯃꯤꯁꯇꯔ ꯀꯥꯕ ꯃꯇꯝꯗ ꯍꯥꯏꯕꯅꯤ ꯐꯥꯔꯠ ꯁꯦꯃꯤꯁꯇꯔ ꯀꯥꯕ ꯃꯇꯝꯗ ꯏꯪꯂꯤꯁ ꯑꯣꯞꯁꯅꯦꯜ ꯑꯣꯏꯅ ꯄꯥꯏ ꯑꯩ
ꯑꯈꯣꯏꯅ ꯑꯩꯈꯣꯏꯅ ꯁꯤꯃꯤꯁꯇ꯭ꯔ ꯐꯥꯔꯁꯠ ꯁꯤꯃꯤꯁꯇ꯭ꯔ ꯀꯥꯕ ꯃꯇꯝꯗ ꯆꯍꯤ ꯑꯃ ꯇꯝꯕꯅꯦ ꯈꯣꯏꯗꯤ
ꯎꯝ
ꯆꯍꯤ ꯑꯃ ꯆꯍꯤ ꯑꯃ ꯆꯪꯉꯤꯅꯤ ꯑꯈꯣꯏꯒꯤ ꯁꯦꯃꯤꯁꯇꯔ ꯑꯃꯁꯦ ꯃꯇꯝ ꯐꯠꯇꯕꯅꯤꯅꯀꯣ
ꯍꯧꯖꯤꯛꯇꯤ ꯍꯧꯖꯤꯛꯇꯤ ꯆꯍꯤ ꯑꯃ ꯆꯪꯗꯔꯦ
ꯍꯧꯖꯤꯛꯀꯤ ꯑ ꯃꯇꯝ ꯐꯠꯇꯕꯒꯤ ꯃꯥ ꯃꯇꯝ ꯐꯥꯠꯇꯕꯒꯤ ꯁꯨꯝ ꯀꯩꯅꯣ ꯇꯧꯔꯛꯄ ꯋꯥꯅꯤꯗ ꯁꯨꯝ
ꯊꯣꯡ ꯂꯣꯏꯁꯜꯂꯦ ꯀꯃꯥꯏꯅ ꯍꯧꯈꯤꯕꯅꯣ ꯈꯪꯗꯦ ꯒ꯭ꯌꯥꯟ ꯇꯥꯗꯦ
ꯑꯁ ꯑꯗꯨꯅꯦ ꯈꯪꯍꯧꯗꯕꯤꯗ ꯑꯗꯨꯝ ꯂꯣꯏꯈ꯭ꯔꯦꯅꯦ
ꯑꯗꯨꯅꯦ ꯅꯨꯡꯁꯤꯠ ꯍꯨꯝ ꯉꯥꯏꯍꯥꯛꯇꯪ ꯈꯨꯝꯔꯛꯑꯒ ꯈꯪꯍꯧꯗꯅ ꯂꯣꯏꯁꯤꯟꯈꯤꯕꯗꯣ
ꯎꯝ ꯑꯗꯨꯅꯦ ꯅꯪ ꯅꯪ ꯀꯔꯤ ꯊꯕꯛ ꯇꯧꯕꯔꯥ ꯍꯧꯖꯤꯛꯀꯥꯟ
ꯑꯩꯔꯣ
ꯎꯝ
ꯑꯁꯤꯗ ꯎꯝ ꯀꯩꯅꯣ ꯇꯧꯔꯤ ꯋꯥ ꯉꯥꯡꯕꯤ ꯁꯟꯅꯔꯤ
ꯑꯥ ꯌꯥꯏꯌꯥꯏ ꯋꯥ ꯉꯥꯡꯕꯗꯤ ꯑꯗꯨꯒꯤꯅꯤꯅꯦ ꯌꯥꯝ ꯍꯩꯔꯤꯁꯦ
ꯑꯩ ꯍꯩꯇꯦꯍꯦ ꯑꯁ ꯀꯗꯥꯏꯅꯣ ꯍꯩꯗꯅ ꯍꯧꯖꯤꯛ ꯇꯝꯃꯤꯅꯦ
ꯋꯥ ꯉꯥꯡꯕ ꯍꯩꯒꯗꯕꯅꯤ ꯑꯩ ꯑꯩꯗꯤ ꯀꯃꯥꯏꯅ ꯇꯧꯕ꯭ꯔꯥ ꯍꯩꯕ꯭ꯔꯥ ꯍꯩꯇꯕ꯭ꯔꯥ
ꯍꯩꯌꯦ ꯍꯩꯌꯦ
ꯑꯩꯗꯤ ꯑꯩ ꯑꯩꯁꯦ ꯋꯥ ꯉꯥꯡꯕ ꯌꯥꯝ ꯍꯩꯇꯦ ꯍꯥꯏꯅ ꯑꯩꯗꯤ ꯂꯩꯔꯕꯅꯤ
ꯍꯩꯌꯦ ꯍꯩ ꯀꯅꯥꯅ ꯍꯩꯇꯦ ꯍꯥꯏꯕꯅꯣ
ꯑꯗꯨꯕꯨ ꯅꯪꯅ ꯍꯩꯌꯦ ꯍꯥꯏꯔꯕꯅꯤꯅ ꯑꯩꯁꯨ ꯌꯥꯕ ꯇꯥꯔꯦ
ꯎꯝ ꯗꯨꯝ ꯌꯥꯥꯏ
ꯅꯣꯏ ꯁꯤ ꯇꯝꯄꯥꯛꯇ ꯂꯩꯕꯁꯦ ꯆꯍꯤ ꯀꯌꯥ ꯁꯨꯔꯒꯦ
ꯑꯩꯗꯤ ꯎꯝ ꯈꯣꯏ ꯑꯩꯈꯣꯏ ꯑꯩꯈꯣꯏ ꯄꯟꯗꯤ ꯁꯨꯝ ꯃꯈꯥꯔꯣꯝꯗꯅꯦ ꯇꯨꯝ ꯇꯝꯄꯥꯛ ꯑꯗꯨꯝ ꯂꯩꯌꯦ
ꯑꯥꯠ ꯆꯠ ꯆꯠ ꯑꯗꯨꯗꯤ ꯅꯣꯡꯃ ꯀꯣꯏꯔꯛꯀꯦ ꯅꯪ ꯌꯨꯝ ꯌꯨꯝ ꯆꯠꯄ ꯃꯇꯝꯗ ꯍꯥꯏꯔꯛꯑꯣ
ꯑꯣ ꯑꯣ ꯍꯥꯏꯔꯛꯀꯦ ꯑꯩ ꯌꯨꯝ ꯄꯥꯛ ꯆꯠꯂꯔꯣꯏꯗ꯭ꯔꯥ ꯆꯠꯇ꯭ꯔꯦꯗ ꯍꯥꯏꯕꯗꯤ ꯊꯕꯛ ꯂꯩꯕꯗꯤ ꯅꯀꯣ
ꯅꯣꯡꯐꯥꯗꯣꯛ ꯀꯣꯏ ꯅꯣꯡꯐꯥ ꯅꯣꯡꯐꯥꯗꯣꯛ ꯀꯣꯏꯕꯗꯤ ꯆꯠꯄ ꯌꯥꯏꯅ
ꯎꯝ ꯌꯥꯏ
ꯌꯨꯝꯃꯛ ꯅꯠꯇ꯭ꯔꯁꯨ ꯁ꯭ꯋꯥꯏꯗ ꯀꯣꯏꯕ ꯌꯥꯕ ꯖꯒꯥꯗ ꯀꯣꯏꯕ ꯆꯠꯁꯤ ꯍꯥꯏꯕꯅꯤꯗ
ꯁꯤꯗ ꯁꯤꯗꯁ ꯅꯣꯏꯒꯤ ꯖꯝꯐꯥꯜꯁꯦ ꯀꯣꯏꯅꯤꯡꯉꯥꯏ ꯂꯩꯇꯦꯅꯦ
ꯃꯄꯥꯟꯗ ꯃꯄꯥꯟ ꯂꯣꯝꯗ ꯀꯣꯏ ꯆꯠꯁꯤꯔꯣ ꯑꯗꯨꯗꯤ
ꯌꯥꯏ ꯌꯥꯏ ꯗꯨꯁꯨ
ꯎꯝ ꯄꯥꯂꯣꯝꯗ ꯅꯪ ꯄꯨꯔꯒ ꯆꯠꯂꯗꯤ ꯅꯨꯡꯉꯥꯏꯗꯧꯕ ꯃꯥꯟꯕꯀꯣ ꯚ꯭ꯌꯨ ꯐꯖ ꯐꯖꯕ ꯌꯦꯡꯒꯗꯤ ꯅꯨꯡꯉꯥꯏ ꯅꯨꯡꯉꯥꯏꯕ ꯁꯥꯊꯣꯛꯑꯒ ꯆꯠꯄ ꯅꯨꯡꯉꯥꯏꯅꯤꯕ
ꯃꯥꯅꯤ
ꯂꯝ ꯀꯣꯏꯕꯁꯨ ꯂꯝ ꯀꯣꯏꯕ ꯅꯪ ꯂꯝ ꯀꯣꯏꯕ ꯅꯪ ꯄꯥꯝꯕ꯭ꯔꯥ
ꯍꯣꯏ ꯄꯥꯝꯃꯦ
ꯑꯠꯆꯥ ꯑꯩꯁꯨ ꯂꯝ ꯀꯣꯏꯕ ꯌꯥꯝ ꯄꯥꯝꯃꯦ
ꯒꯥꯔꯤ ꯑꯃ ꯊꯧꯔꯒ
ꯎꯝ ꯑꯗꯨꯁꯨ ꯇ꯭ꯔꯤꯞ ꯆꯠꯄꯗ ꯅꯨꯡꯉꯥꯏꯔꯤ ꯅꯨꯡꯉꯥꯏꯔꯅꯤꯀꯣ
ꯎꯝ ꯑꯗꯤ ꯃ ꯊꯛ ꯆꯠꯅꯤꯡꯗꯦ ꯃꯈꯥꯗ ꯑꯣꯏꯅ ꯆꯠꯅꯤꯡꯉꯦ ꯃꯈꯥꯗ ꯑꯣꯏꯅ
ꯃꯈꯥꯗ ꯊꯧꯔꯒ ꯆꯠꯄꯗꯣ ꯅꯨꯡꯉꯥꯏꯔꯅꯤꯅꯦ ꯑꯦꯛꯁꯄꯤꯔꯤꯌꯦꯟꯁꯁꯨ ꯍꯦꯟ ꯑꯦꯛꯁꯄꯤꯔꯤꯌꯦꯟꯁꯁꯨ ꯍꯦꯟꯅ ꯐꯪꯒꯅꯤ ꯃꯈ ꯃꯊꯛꯇ ꯆꯠꯄꯗꯤ ꯈꯪꯍꯧꯗꯕꯤꯗ ꯑꯃꯨꯛꯀ ꯃꯐꯝꯗꯨ ꯌꯧꯔꯛꯀꯅꯤꯕ
ꯍꯣꯏ ꯑꯗꯨꯅꯦ
ꯃꯐꯝ ꯐꯖꯕ ꯁꯨꯒꯨ ꯐꯖꯕꯁꯨ ꯎꯔꯔꯣꯏ ꯅꯣꯡ ꯐꯥꯗꯣꯛ ꯆꯠꯄ ꯌꯥꯏꯅ ꯀꯩꯅꯣ ꯆꯜ ꯆꯠꯃꯤꯟꯅꯔꯨ ꯂꯣꯏꯔꯦꯅꯦ
ꯎꯝ ꯌꯥꯏ ꯌꯥꯏ
ꯃꯔꯛ ꯃꯔꯛ ꯇꯗꯤ ꯏꯁꯥꯁꯨ ꯊꯕꯛ ꯈꯛꯇ ꯇꯧꯕꯁꯦ ꯕꯣꯔꯤꯡ ꯆꯨꯅꯤꯕꯀꯣ ꯑꯗꯨꯒꯤ ꯃꯔꯛ ꯃꯔꯛꯗꯤ ꯀꯣꯏ ꯀꯣꯏꯕ ꯆꯠꯒꯗꯧꯕꯅꯦ ꯎꯝ ꯊꯕꯛ ꯃꯐꯝ ꯊꯕꯛ ꯇꯧꯕ ꯅꯨꯡꯉꯥꯏꯕ꯭ꯔꯣ ꯅꯣꯏ ꯃꯐꯝꯗꯣ
ꯎꯝ ꯇꯨꯝ ꯅꯨꯡꯉꯥꯏ
ꯑꯣ